ꯆꯥꯕꯤꯔꯦ꯫
ꯆꯥꯕꯤꯔꯣꯏ ꯀꯩꯅꯣ ꯉꯁꯥꯏ ꯇꯨꯝꯕ ꯌꯥꯎꯕꯅꯦ ꯍꯥꯏꯇꯥꯔꯦ꯫
ꯇꯨꯝꯒꯦ ꯇꯧꯕꯗꯣ ꯃꯥ ꯗꯨꯛ ꯊꯥꯗꯣꯛꯎꯔꯦ ꯑꯗꯨꯗꯨꯒ ꯃꯃꯤꯠ ꯈꯔ ꯁꯤꯡꯉꯛꯑ ꯃꯥꯜꯂꯦ꯫
ꯑꯣ ꯇꯨꯝ ꯌꯥꯗ꯭ꯔꯕ
ꯎꯝꯅꯪ ꯋꯥꯉꯥꯡ
ꯑꯩ ꯀꯩ ꯉꯥꯡꯗꯣꯏꯅꯣ ꯀꯩ ꯋꯥꯔꯤꯕꯨ ꯂꯩꯒꯦ? ꯑꯩꯗꯤ ꯂꯨꯋꯥꯖꯦ
ꯇꯧꯔꯤ ꯃꯥ ꯂꯣꯏꯔꯒ ꯅꯪ ꯇꯧꯔꯣ ꯌꯥꯔꯦ ꯑꯩ ꯆꯥꯛ ꯊꯣꯡꯉꯒꯦ꯫
ꯅꯠꯇꯦ ꯀꯩ ꯉꯥꯡ
ꯑ ꯇꯧꯁꯜꯂꯣ ꯃꯥ ꯂꯩꯔꯝꯃꯅꯤ ꯍꯪꯉꯨ ꯀꯩꯑꯕ
ꯀꯩ ꯉꯥꯡꯗꯣꯏꯅꯣ ꯒ꯭ꯌꯥꯟ ꯇꯥꯗ꯭ꯔꯦꯕ꯫ ꯋꯥ ꯁꯨꯛꯊꯣꯛ ꯊꯣꯛꯇꯦ ꯍꯥꯏꯕ ꯅꯣꯏꯅꯗꯤ ꯄꯪꯂꯤ ꯂꯣꯌꯣ ꯍꯥꯏ ꯑꯩꯗꯤ ꯋꯥ ꯊꯣꯛꯇꯅ ꯀꯩꯅ ꯉꯥꯡꯗꯣꯏ ꯇꯨꯃꯤꯟ ꯑꯃ ꯂꯩꯒꯤ ꯏꯃꯥꯟꯅꯕꯤ ꯋꯥꯔꯤ ꯁꯥꯅꯕꯖꯨꯅꯦ ꯑꯗꯨꯝ ꯇꯨꯃꯤꯟꯅꯥ ꯂꯩꯅꯤ꯫ ꯑꯗꯨꯅ ꯑꯃꯨꯛ ꯑꯩꯒꯤ ꯅꯨꯡꯉꯥꯏꯖꯕ ꯄꯣꯠꯇ ꯅꯣꯏꯅ ꯍꯪꯉꯛꯄꯗꯣ꯫ ꯇ ꯊꯣꯛꯂꯛꯄ
ꯑꯗꯨꯒꯅ ꯁꯨꯃꯥꯏ ꯇꯧꯔꯣ ꯅꯪ ꯑꯌꯨꯛꯇꯩꯅ ꯅꯨꯃꯤ ꯇꯥꯐꯥꯎ ꯀꯩꯗꯧꯏ ꯍꯥꯏꯔꯛꯑꯣ꯫
ꯍꯧꯒꯠꯂꯦ ꯑꯣꯖꯥꯅ ꯐꯣꯟ ꯇꯧꯔꯛꯑꯦ ꯖꯤꯝꯒꯤ ꯑꯣꯖꯥꯅ ꯍꯧꯒꯠꯇ꯭ꯔꯤꯕꯅ ꯍꯧꯒꯠꯂ ꯂꯥꯛꯑꯣ ꯍꯥꯏꯔꯦ ꯑꯩꯖꯨ ꯉꯥꯏꯍꯥꯛꯇꯪ ꯇꯟꯗꯅ ꯑꯃꯨꯛ ꯎꯏꯗꯔꯨꯔꯦ ꯎꯏꯗꯕ ꯑꯈꯣꯏ ꯕꯥꯥꯅ ꯂꯥꯎꯔꯛꯑꯦ ꯂꯥꯎꯔꯛꯄꯗꯩꯇꯟ ꯇꯟ ꯇꯟꯅ ꯑꯗꯨꯝ ꯍꯧꯒꯠꯂꯦ꯫
ꯎꯝ
ꯄꯨꯡꯗꯣ ꯀꯌꯥ ꯇꯥꯔꯦ ꯌꯦꯡꯉꯦ ꯐꯣꯔꯇꯤ ꯊ꯭ꯔꯤ ꯇꯥꯔꯝꯃꯦ꯫
ꯑ ꯅꯤꯐꯨ ꯅꯤꯝꯐꯨꯗꯣꯏ
ꯑꯣ ꯅꯤꯐꯨ ꯍꯨꯝꯗꯣꯏ ꯇꯥꯔꯝꯃꯦ꯫
ꯑꯗꯨꯒ ꯊꯣꯡ ꯍꯥꯡꯇꯣꯛꯑꯦ
ꯑꯥ
ꯃꯩꯒꯤ ꯃꯨꯠꯊꯠꯂꯦ ꯃꯄꯥꯟ ꯃꯩ ꯊꯥꯜꯂꯝꯕ ꯀꯩꯀꯥ ꯑꯗꯩ ꯆꯪꯉꯛꯑꯦ ꯆꯤꯟ ꯁꯦꯡꯇꯣꯛꯑꯦ꯫ ꯆꯦꯟ ꯁꯦꯡꯇꯣꯛꯑ ꯄꯨꯡ ꯀꯌꯥ ꯇꯥꯔꯦ ꯑꯃꯨꯛ ꯌꯦꯡꯉꯦ ꯐꯤꯞ ꯇꯤ ꯇꯥ ꯂꯩꯔꯝꯃꯦ ꯀꯥꯈꯠꯂꯦ
ꯎꯝ
ꯑꯩꯗꯤ ꯊꯣꯛꯗꯦ ꯍꯥꯏꯕ ꯋꯥꯔꯤꯖꯤ ꯀꯥꯕ ꯑꯗꯨꯅ ꯆꯦꯄꯤꯅ ꯅꯠꯇꯦꯆꯦꯗꯅ ꯑꯃꯨꯛ ꯍ ꯂꯥꯛꯑꯦꯕ ꯑꯩꯗꯣ ꯋꯥꯔꯤ ꯊꯣꯛꯇꯧ ꯆꯦꯄꯤꯅ ꯑꯩ ꯉꯁꯤ ꯀꯩꯗꯧꯒꯦꯗ ꯆꯦ ꯗꯥꯥ ꯁꯤꯝꯕꯅꯥ ꯀꯧꯔꯤ ꯇꯧꯀꯦꯅ ꯗꯥꯁꯤꯕ ꯉꯥꯛꯇꯪ ꯉꯥꯏꯌꯣ ꯑꯩ ꯋꯥꯏꯁꯅꯥꯖꯤꯑꯣ ꯀꯩꯁꯨ ꯀꯨꯏꯔꯣꯏ ꯌꯥꯝꯅ ꯏꯝꯄꯣꯔꯇꯦꯟ ꯑꯣꯏꯌꯦꯕ ꯋꯥꯔꯤꯖꯦ ꯫
ꯍꯣꯏꯅꯦ ꯍꯣꯏꯅꯦ ꯑꯗꯨ ꯅꯪꯒ ꯇꯧꯔꯤꯀꯥꯟꯗ ꯆꯦꯗꯩꯅꯥ ꯇꯧꯍꯟꯒꯦ ꯇꯧꯅꯦ꯫ ꯃꯊꯪ ꯃꯊꯪ ꯇꯧꯅꯅꯕ꯫
ꯃꯔꯨ ꯑꯣꯏꯕꯅꯦ ꯍꯥꯏꯗꯣ꯫
ꯏꯝꯄꯣꯔꯇꯦꯟ ꯑꯦ ꯑꯣ ꯍꯥꯏ ꯑꯗꯨ ꯍꯥꯏꯒꯤꯕꯣ ꯑꯦ ꯆꯦ ꯅꯉꯣꯟ ꯇꯧ
ꯑꯗꯣ ꯏꯡꯒ꯭ꯔꯥꯖꯤ ꯏꯪꯒ꯭ꯔꯥꯖꯤ ꯌꯥꯝ ꯇꯞꯇꯣꯏꯗꯤ ꯁꯥꯟꯅꯅꯨꯀꯣ꯫
ꯁꯣꯏꯔꯤꯕ ꯏꯪ꯭ꯔꯥꯖꯤ ꯇꯞꯄꯣꯏꯕ ꯑꯗꯨ ꯁꯣꯏꯔꯤꯕ ꯍꯦꯛꯇ ꯍꯥꯏꯗꯤ ꯅꯍꯥꯟꯒꯩ ꯁꯤꯁꯨ ꯑ
ꯅꯣꯏ ꯆꯦꯖꯤ ꯑꯃꯨꯛ ꯇꯧꯁꯜꯂꯦ ꯑꯩꯗꯤ ꯄꯦꯜꯂꯕꯅꯤ꯫
ꯇꯧꯁꯜꯂꯦꯌꯦ ꯑꯝꯇ ꯍꯥꯏꯌꯨ ꯆꯦ ꯕꯦꯗ ꯇꯧꯁꯜꯂꯦꯌꯦ ꯫ ꯀꯦ ꯑꯩ ꯀꯥꯏ ꯍꯧꯒꯦ ꯑꯣ ꯏꯟ ꯊꯦꯡꯉꯦ
ꯑꯥ
ꯄꯨꯡꯁꯦ ꯌꯥꯡꯈꯩ ꯇꯥ ꯂꯩꯔꯝꯃꯦ ꯃꯔꯤ ꯃꯉꯥꯒ ꯌꯥꯡꯈꯩꯥ ꯃꯉꯥ ꯑꯣ ꯃꯔꯤꯒ ꯌꯥꯡꯈꯩ ꯇꯥ ꯂꯩꯔꯝꯃꯦ ꯃꯊꯛꯇ ꯕꯔꯥ ꯕꯔꯥ ꯕꯔꯥ ꯆꯦꯟꯈꯠꯂꯦ ꯊꯣꯡ ꯍꯥꯡꯇꯣꯛꯑꯦ ꯊꯤ ꯃꯅꯝ ꯅꯝꯃꯦ ꯀꯗꯥꯏꯗꯩꯅꯣ ꯈꯪꯗꯦ ꯇꯥꯟꯗꯅ ꯌꯦꯡꯗ꯭ꯔꯦ
ꯑꯗꯨ ꯌꯥꯎꯔꯛꯒꯅꯣ
ꯆꯪꯉꯦ ꯆꯥꯛꯈꯨꯝꯗ ꯀꯦꯇꯤꯟ ꯁꯦꯝꯃꯦ ꯁꯤ ꯋꯥꯍꯩ ꯂꯩꯇ꯭ꯔꯦ ꯃꯩꯇꯩꯂꯣꯟꯗ ꯁꯦꯝꯃꯦꯀꯣ ꯍꯤꯗꯥꯛ ꯁꯦꯝꯃꯦ ꯑꯩꯒꯤ ꯑꯗꯨꯒ ꯊꯛꯑꯦ ꯊꯛꯑꯒ ꯏꯁꯤꯡ ꯌꯥꯔꯦ ꯑꯗꯨꯗꯒꯤ ꯆꯥꯅꯕ ꯊꯛꯅꯕ ꯀꯩꯅꯣꯝꯃ ꯑꯃ ꯑꯊꯨꯝꯕ ꯃꯇꯨꯝ ꯇꯥꯕꯗꯣ ꯀꯩꯕ ꯃꯣꯏ ꯑꯍꯟ ꯌꯥꯝ ꯄꯥꯝꯅ ꯆꯥꯅꯕꯗꯣ ꯑꯗꯨꯗꯣ ꯆꯥꯥꯁꯜꯂꯦ ꯆꯥꯥꯁꯜꯂꯒ ꯊꯣꯛꯂꯛꯑꯦ ꯕꯕꯥꯅ ꯉꯥꯡꯉꯦ
ꯑꯝ
ꯅꯪ ꯑꯣꯏꯔꯣꯏꯗꯣꯏ ꯑꯣꯢꯔꯗꯤ ꯀꯩꯗꯧꯕꯩ ꯑꯣꯏꯔꯗꯣꯏ ꯑꯣꯢꯔꯗꯤ ꯀꯩꯗꯧꯕꯩ ꯇꯧꯔꯤꯅꯣ ꯑꯗꯨꯏ ꯇꯧꯔꯤꯅꯣ ꯅꯪ ꯉꯥꯡꯉꯦ
ꯑꯥ
ꯇꯞꯅ ꯇꯞꯅ ꯏꯟꯊꯣꯛꯑꯦ ꯑꯩꯁꯨ ꯒꯥꯔꯤꯗ ꯉꯍꯥꯛꯇꯪ ꯉꯪꯍꯜꯂꯦ ꯑꯃꯨꯛ ꯑꯗꯩ ꯊꯧꯒꯠꯈꯤꯕꯗꯨꯅ ꯄꯥꯏꯉꯩ ꯊꯧꯔꯦ ꯄꯥꯏꯉꯩ ꯊꯧꯕꯗꯨꯗ ꯀꯀꯥ ꯑꯩꯈꯣꯏ ꯀ ꯁꯥꯟꯅꯐꯝꯒꯤ ꯃꯄꯨꯗꯣ ꯃꯥ ꯂꯥꯛꯑꯕꯅꯤꯅ ꯄꯥꯏꯉꯩ ꯊꯧꯖꯤꯟꯂ ꯃꯥ ꯂꯩꯔꯝꯗ꯭ꯔꯦ
ꯑꯣ ꯑ ꯐꯔꯦꯅꯦ ꯎꯝ ꯀꯥꯏꯗꯅꯣ ꯅꯪꯒꯤꯁꯦ ꯃꯐꯝꯗꯤ
ꯑꯗꯨꯒ ꯊꯣꯡ ꯍꯥꯡꯇꯣꯛꯑꯦ ꯁꯣ ꯊꯣꯡ ꯀꯩꯀꯥ ꯂꯣꯏ ꯍꯥꯡꯉꯦ ꯀꯥꯈꯠꯂꯦ ꯃꯐꯝꯗꯤ ꯑꯃ ꯕꯤꯃꯥ ꯂꯩꯕꯗꯣ ꯈꯪꯕ꯭ꯔꯥ
ꯑꯥ
ꯑꯗꯨꯣ ꯃꯅꯥꯛ ꯑꯗꯨꯢ ꯑꯗꯨꯢ ꯍꯦꯛ ꯅꯒꯥꯟꯗ ꯑꯃ ꯀꯟꯚꯤꯅꯤꯟꯁ ꯏꯁꯇꯣꯟ ꯑꯃ ꯂꯩꯕꯗꯣ ꯑꯥ ꯑꯥ ꯑꯗꯨꯅ ꯑꯃꯨꯛ ꯃꯣꯏꯅ ꯀ ꯀ ꯍꯤ ꯂꯩꯕꯝ ꯁꯥꯗꯣꯛꯈ꯭ꯔꯦꯗꯅ
ꯑ
ꯑꯗꯨ ꯅꯠꯇꯕ ꯅꯥꯀꯟꯗ ꯑꯃ ꯆꯥꯎꯅ ꯂꯩꯕꯗꯣ ꯃꯣꯏꯒꯤ ꯂꯥꯏꯔꯤꯛ ꯂꯥꯢꯔꯤꯛ ꯄꯥꯕꯝꯒ ꯑꯃ ꯂꯥꯏꯔꯤꯛ ꯄꯥꯕꯝꯒ ꯀꯩꯕ ꯑꯆꯥꯄꯣꯠ ꯑꯃ ꯂꯣꯏ ꯚꯦꯔꯥꯏꯇꯤ ꯂꯣꯏ ꯐꯪꯕꯗꯣ ꯑꯦ
ꯑꯥ ꯑꯥ
ꯃꯈꯟ ꯃꯊꯦꯜ ꯂꯣꯏ ꯐꯪꯕꯗꯣ ꯑꯗꯨꯒꯤ ꯍꯦꯛ ꯅꯥꯀꯟꯗ
ꯎꯝ
ꯆꯪꯉꯦ ꯁꯥꯟꯅꯔꯦ
ꯅꯣꯏꯆꯦ ꯗꯣ ꯀꯩꯗꯧꯔꯤꯒꯦ ꯑꯗꯨꯋꯥꯏꯗ
ꯃꯥ ꯐꯤ ꯁꯨꯔꯤ ꯀꯟꯅ
ꯑꯣ
ꯆꯪꯉꯦ ꯆꯪꯕꯒ ꯍꯦꯛ ꯖꯤꯝ ꯁꯥꯟꯅꯐꯝ ꯍꯦꯛ ꯌꯧ ꯕꯒ ꯑꯣꯝꯆꯥꯛꯅꯗꯅ ꯊꯣꯡ ꯊꯣꯡꯅꯥꯎ ꯂꯣꯏ ꯍꯥꯡꯇꯣꯛꯑꯦ ꯑꯗꯨꯗꯒꯤ ꯃꯩ ꯊꯥꯜꯂꯦ ꯃꯩ ꯊꯥꯜꯂ ꯃꯇꯨꯡꯗ ꯏꯁꯩ ꯊꯥꯅꯕ ꯄꯣꯠꯇ ꯊꯝꯃꯦ ꯁꯝꯃꯒ ꯏꯁꯩ ꯊꯥꯔꯦ ꯏꯁꯩ ꯊꯥꯔꯒ ꯉꯍꯥꯛꯇꯪ ꯎꯪꯉꯒ ꯂꯩꯔꯦ ꯎꯨꯡꯉꯒ ꯑꯃꯨꯛ ꯂꯩꯔꯒ ꯑꯣꯖꯥꯅ ꯉꯥꯡꯕꯗ ꯑꯃꯨꯛ ꯒ꯭ꯌꯥꯟ ꯇꯥꯔꯛꯇꯅ ꯑꯃꯨꯛ ꯐꯦꯔꯦ ꯐꯦꯔꯦ ꯍꯥꯏꯔꯦ ꯏꯁꯥꯗꯣ ꯑꯗꯨꯗꯒꯤ ꯊꯥꯡꯒꯠꯀꯗꯧꯕ ꯊꯥꯡꯒꯠꯂꯦ ꯌꯣꯠ ꯊꯥꯡꯒꯠꯂꯦ ꯃꯔꯤ ꯃꯉꯥꯔꯛ ꯇꯔꯨꯛ ꯇꯔꯦꯠꯂꯛ ꯊꯥꯡꯒꯠꯂꯦ ꯊꯥꯡꯀꯠꯂꯦ ꯑꯗꯨ ꯃꯇꯨꯡꯗ
ꯀꯅꯒ ꯁꯥꯟꯅꯕꯗꯅꯣ ꯌꯦꯡꯉꯣ ꯅꯝꯕꯔꯗꯣ ꯅꯠꯇꯦ ꯁꯣꯝꯗ
ꯁꯥꯟꯅꯔꯦ ꯑꯗꯨꯗꯩꯗꯤ ꯈꯣꯡꯖꯦ ꯑꯃꯨꯛ ꯀꯥꯎꯊꯣꯛ ꯀꯥꯎꯁꯤꯟ ꯀꯥꯎꯊꯣꯛ ꯀꯥꯎꯁꯤꯟ ꯇꯧꯔꯦ
ꯑꯥ
ꯀꯨꯟ ꯀꯨꯟꯊ꯭ꯔꯥꯔꯛ ꯇꯧꯔꯦ ꯑꯗꯨꯗꯩꯗꯤ
ꯑꯥ
ꯄꯨꯡꯗꯣ ꯇꯥꯔꯛꯑꯕꯅꯤꯅ ꯆꯠꯀꯦ ꯇꯧꯔꯛ ꯀꯥꯟꯗ ꯂꯩꯀꯥꯏꯒꯤ ꯃꯤ ꯑꯃꯨꯛ ꯂꯥꯛꯑꯦ ꯂꯩꯀꯥꯏꯒꯤ ꯃꯤꯗꯨ ꯃꯥ ꯁꯥꯟꯅꯕ ꯍꯥꯏꯇꯥꯔꯦ ꯃꯥꯖꯨ ꯃꯥ ꯁꯥꯟꯅ ꯂꯥꯛꯄꯗꯣ ꯃꯥꯅ ꯕꯣꯜ ꯌꯦꯡꯉꯦꯅ ꯋꯥꯔꯤ ꯑꯃꯨꯛ ꯁꯥꯟꯅ ꯂꯩꯔꯨꯔꯦ ꯑꯣꯖꯥꯅ ꯑꯃꯨꯛ ꯉꯥꯡꯉꯦ ꯅꯪ ꯁꯦꯡꯗ꯭ꯔꯤꯕ ꯃꯇꯝꯗꯣ ꯃꯥꯡꯍꯟꯒꯅꯣꯅꯃꯨꯛ ꯉꯥꯡꯉꯛꯑꯦ
ꯎꯝ
ꯑꯗꯨꯗꯒꯤ ꯎꯝ ꯑꯗꯨꯗꯒꯤ ꯑꯃꯨꯛ ꯂꯣꯏꯕꯒ ꯄꯩꯁꯥ ꯊꯥꯕꯒꯤ ꯑꯩꯅ ꯀꯩꯏꯝ ꯇꯧꯕꯩ ꯍꯥꯏꯔꯦ ꯑꯦ ꯀꯗꯥꯏ ꯊꯥꯏꯅꯣ ꯈꯣꯠꯂꯤꯅꯣ ꯍꯥꯏꯔꯦ
ꯑꯥ
ꯑꯗꯨ ꯍꯥꯏꯔꯦ ꯑꯗꯨꯒ ꯃꯥꯁꯨ ꯐꯣꯟ ꯐꯥꯛꯇꯣ ꯐꯣꯟꯗꯨꯗ ꯑꯩꯒꯤ ꯄꯩꯁꯥ ꯊꯥꯕꯩ ꯈꯣꯠꯄꯩ ꯑꯗꯨ ꯐꯥꯅ ꯌꯦꯡꯉꯦ ꯃꯥꯖꯨ ꯊꯥꯒꯦ ꯄꯩꯁꯥ ꯃꯥꯡꯉꯗꯤ ꯈꯪꯗꯦꯅ ꯍꯥꯏꯅꯔꯦ ꯑꯗꯨꯗꯩ ꯆꯠꯂꯒꯦꯅ ꯍꯥꯏꯔꯦ ꯆꯠꯂꯒꯦ ꯍꯥꯏꯕ ꯀꯨꯝꯗꯔꯛꯄꯗ ꯁ꯭ꯇꯦꯌꯔꯗ ꯑꯃꯨꯛ ꯑꯣꯟꯗꯔꯦ ꯑꯩꯗꯤ
ꯎꯝ ꯅꯪꯅ ꯂꯣꯏ ꯉꯥꯡ ꯂꯩꯔꯝꯃꯅꯤ ꯎꯝ
ꯀꯩꯗꯧꯔꯒꯦ ꯍꯥꯏꯖꯦ
ꯅꯠꯇꯦ ꯁꯣꯝꯗ ꯗꯥ ꯁꯤꯟꯕꯒꯤ ꯔꯤꯖꯦꯛ ꯑꯅꯤ ꯆꯠꯂꯦ ꯍꯥꯏꯕ
ꯑꯣ ꯑꯩꯗꯤ ꯀꯩ ꯍꯥꯏꯕ ꯑ ꯁꯥꯟꯅ ꯋꯥꯔꯤ ꯁꯥꯟꯅ ꯂꯣꯏꯔꯒ ꯊꯣꯛꯂꯛꯄꯒ ꯏꯁꯇꯤꯌꯔꯗ ꯇꯝ ꯇꯝ ꯀꯨꯝꯊꯖꯔꯛꯄꯅꯤ ꯑꯃꯨꯛ ꯑꯗꯥꯏꯄꯥꯗ ꯑꯃꯨꯛ ꯎꯞꯄꯦ ꯈꯣꯡꯅ ꯒꯗꯛ ꯗꯛ ꯅꯤꯛꯑꯕꯅꯤꯅ
ꯑꯁ
ꯀꯅꯥꯝꯇꯁꯨ ꯈꯪꯗ꯭ꯔꯦ ꯑꯗꯨꯝ ꯇꯨꯃꯤꯟꯅ ꯍꯧꯒꯠꯂ ꯑꯃꯨꯛ ꯊꯣꯛꯂꯛꯑꯦ
ꯎꯝ
ꯊꯣꯂꯛꯑꯒ ꯒꯥꯔꯤꯗ ꯏꯟꯊꯣꯛꯑꯦ ꯒꯥꯔꯤ ꯏꯟꯊꯨꯕꯗ ꯑꯃꯨꯛ ꯎꯞꯀꯦ ꯑꯃꯨꯛ ꯇꯧꯔꯦ
ꯎꯝ
ꯑꯗꯩ ꯒꯥꯔꯤꯗ ꯑꯃꯨꯛ ꯀꯟꯅ ꯊꯧꯔꯦ ꯌꯨꯝ ꯌꯧꯔꯦ ꯃꯃꯥꯅ ꯑꯃꯨꯛ ꯃꯩ ꯂꯥꯛꯇꯦꯅ ꯍꯥꯏꯔꯕꯅꯤ ꯃꯊꯛꯇ ꯑꯃꯨꯛ ꯀꯥꯈꯠꯂꯦ
ꯑꯥ ꯃꯇꯝ ꯁꯨꯗꯕꯩꯅꯦ ꯑꯝꯇ ꯍꯥꯏꯌꯣ ꯃꯤ ꯀꯨꯟꯊ꯭ꯔꯥ ꯁꯨꯗꯕꯗꯣ
ꯅꯠꯇꯦ ꯄꯨꯔꯥ ꯃꯨꯠ ꯂꯩꯔꯝꯃꯦ ꯑꯗꯨꯏ ꯑꯥ ꯀꯩ ꯍꯥꯏꯕ ꯃꯩ ꯃꯩ ꯃꯨꯠꯈ꯭ꯔꯦ ꯑꯩꯗꯤ ꯏꯁꯀ꯭ꯔꯤꯟ ꯃꯥꯒꯤ ꯃꯃꯥꯏꯗꯣ ꯃꯨꯠ ꯈꯤꯕ ꯃ ꯃꯥꯏꯗꯣ ꯃꯨꯠꯈꯤꯕꯗꯩ ꯆꯦ ꯖꯤꯅꯥꯅ ꯃꯦꯠꯂꯨꯅꯣꯌꯦ ꯃꯨꯠꯈꯤꯕꯗ ꯑꯃꯨꯛ ꯃꯨꯠꯈ꯭ꯔꯗꯦꯅ ꯑꯩꯅ ꯑꯣꯟ ꯇꯧꯕꯗ ꯁꯀꯤꯟ ꯃꯃꯥꯏ ꯍꯥꯡꯇꯣꯛꯄ ꯍꯥꯏꯇꯥꯔꯦ
ꯍꯣ ꯍꯣꯏ ꯑꯥ ꯀꯩꯅꯣ ꯎꯝ ꯎꯝ ꯑꯩꯉꯣꯟꯗꯒꯤ ꯃꯈꯣꯟ ꯑꯇꯣꯞꯄ ꯇꯥꯕ꯭ꯔꯥ
ꯇꯥꯏ
ꯌꯥꯝꯍꯧ ꯇꯥꯕ꯭ꯔꯣ
ꯑꯗꯨꯝ ꯈꯔ ꯈꯔ ꯎꯝ ꯆꯥꯡ ꯑꯝꯗ ꯇꯥꯏ ꯀ꯭ꯔꯣꯛ ꯀꯥꯛ ꯀ꯭ꯔꯣꯛ ꯀꯥꯛꯅ
ꯑꯦ ꯑꯗꯨ ꯍꯥꯏꯔꯧ ꯌꯥꯗ꯭ꯔꯣ ꯑꯗꯨ ꯇꯥꯕ ꯌꯥꯗꯤꯌꯦ ꯎꯝ ꯕꯦꯛꯒ꯭ꯔꯥꯎꯟ ꯅꯣꯏꯁ ꯌꯥꯎꯕ ꯌꯥꯗꯦꯕ
ꯇꯥꯔꯤ ꯇꯥꯔꯤ ꯍꯧꯖꯤꯛꯁꯨ ꯗꯥ ꯁꯤꯟ ꯗꯥ ꯁꯤꯟꯕꯩ ꯃꯈꯣꯟ ꯐꯟ ꯇꯥꯔꯤ
ꯄꯥꯏꯔꯛꯄ ꯃꯤꯗꯨꯅ ꯄꯥꯏꯕꯗꯣ ꯄꯥꯏꯕꯗꯣ ꯄꯥꯏꯔꯛꯄꯗꯣ
ꯀꯩꯩꯅꯣ ꯍꯥꯏꯖꯦ
ꯅꯥꯏꯈꯣ ꯃꯣꯏ ꯅꯣꯏ ꯆꯦꯍꯣꯏ ꯒ꯭ꯌꯥꯟ ꯇꯥꯅꯗ꯭ꯔꯤꯕ ꯍꯥꯏꯔꯣ ꯌꯥꯔ
ꯑꯗꯨꯒ ꯍꯜꯂꯛꯄꯒ ꯃꯃꯥꯅ ꯀ‌ꯦꯕꯥ ꯆꯥꯅ ꯊꯛꯅꯕ ꯁꯦꯝꯃꯝꯃꯦ ꯆꯥꯅ ꯊꯛꯅꯕ ꯁꯦꯝꯗꯨꯗ ꯏꯔꯨ ꯍꯥꯟ ꯂꯨꯖꯊꯣꯛꯑꯒ ꯏꯁꯤꯡꯗꯣ ꯍꯩꯕꯅꯦ ꯏꯁꯤꯡ ꯍꯩꯕꯗꯨꯗ ꯑꯃꯨꯛ ꯏꯁꯤꯡ ꯕꯥꯇꯤꯟ ꯎꯞꯀꯦ ꯑꯃꯨꯛ ꯇꯧꯔꯦ ꯏꯁꯤꯡ ꯏꯁꯥꯗ ꯍꯩꯖꯤꯟꯗꯣꯏꯕ ꯎꯞꯇꯤ ꯎꯞꯐꯧꯗ꯭ꯔꯦ ꯑꯗꯨꯝ ꯇꯝ ꯇꯝ ꯀꯨꯝꯗꯔ‌ꯑꯦ ꯑꯗꯨꯒ ꯂ‌ꯦꯇ꯭ꯔꯤꯟ ꯆꯪꯉ‌ꯦ ꯏꯔꯨꯖꯔ‌ꯦ ꯏꯔꯨꯖ ꯊꯣꯂ‌ꯦ ꯆꯥꯊꯣꯑꯦ ꯑꯗꯨꯒ ꯄꯨꯡꯗ‌ꯣ ꯑꯥ ꯌꯧꯔꯦꯅꯥ ꯄꯥꯏꯉꯩ ꯊꯧꯔꯦ ꯑꯃꯨꯛ
ꯑꯗꯨꯗꯒꯤ ꯇꯨꯏꯁꯟ ꯌꯧꯕꯥ ꯑꯝ ꯂꯥꯏꯔꯤꯛ ꯇꯝꯕꯝ ꯌꯧꯗ꯭ꯔꯤꯀꯥꯟꯗ ꯃꯣꯏ ꯀꯪꯂꯥꯗꯩ ꯀꯩꯗꯒꯤ ꯂ‌ꯣꯏ ꯊꯠꯂꯝꯃꯦ ꯀꯪꯂꯥꯗ ꯐꯥꯎ ꯆꯠ ꯆꯒꯗ ꯂꯣꯏ ꯀꯣꯏꯊꯣꯛꯑ ꯃꯨꯛ ꯆꯠꯂꯦ ꯑꯥ ꯎꯔꯤꯄꯣꯛꯂꯣꯝꯗꯒꯤ ꯇꯦꯔꯥꯔꯣꯝ ꯍꯥꯏꯊꯔꯒ ꯁꯨꯡ
ꯊ‌ꯣꯑ ꯆꯠꯂꯦ ꯑꯗꯨꯒ ꯆꯠꯂ ꯃꯇꯨꯡꯗ ꯑꯃꯨꯛ ꯇꯨꯏꯁꯟ ꯌꯧꯔꯦ ꯌꯧꯔꯀꯥꯟ ꯀꯦꯑꯕ ꯑꯏ ꯑꯣꯖꯥꯅ ꯍꯌꯦꯡꯖ‌ꯦ ꯀꯃꯥꯏ ꯇꯧꯒꯦ ꯁꯨꯇꯤ ꯊꯥꯗꯣꯛꯁꯤꯔ ꯑꯃꯨꯛ ꯇꯧꯈꯠꯂꯑꯦ ꯍꯌꯦꯡꯖ‌ꯦ ꯑꯩ ꯑꯄꯣꯛꯄꯩꯁꯨ ꯈ‌ꯣꯏꯔꯝ ꯆꯠꯇ‌ꯣꯏꯅꯤꯅ ꯑꯣ ꯑꯗꯨꯏ ꯍꯥꯏꯔꯒ ꯑꯩ ꯑꯩꯒꯤ ꯃꯊꯥ ꯁꯥꯏꯌ‌ꯦ ꯖꯦꯕꯤꯔ
ꯀꯩ ꯒꯤ
ꯑꯈꯣꯏꯒꯤ ꯁꯥꯟꯅꯚꯝꯗꯣ ꯑꯣꯖꯥꯗꯨꯅ ꯍꯌꯦꯡꯗꯣ ꯅꯪ ꯑꯌꯨꯛꯇ ꯆꯠ ꯉꯟꯇꯥ ꯆꯠꯇꯣꯏꯗꯤ ꯄꯨꯡ ꯇꯔꯨꯛꯇ ꯁꯥꯟꯅꯖꯤ ꯅꯨꯡꯗꯥꯡꯒꯤ
ꯅꯨꯡꯗꯥꯡꯒꯤ
ꯍꯥꯏꯗꯤ ꯅꯨꯡ ꯅꯨꯡꯗꯤꯟ ꯋꯥꯏꯔꯝꯒꯤꯁꯦ ꯄꯨꯡ ꯇꯔꯨꯛ ꯁꯥꯟꯅꯖ‌ꯦ ꯑꯗꯨꯗꯤ ꯂꯥꯑꯣ ꯍꯥꯏꯔꯦ ꯑꯩꯖ‌ꯦ ꯍꯣꯏꯠ ꯍꯥꯏꯗ‌ꯣꯎꯔꯦ ꯑꯗꯒꯤ ꯑꯩꯈꯣꯏꯒꯤ ꯂꯥꯏꯔꯤꯛꯇꯝꯃꯛ ꯎꯝ ꯀꯩꯕ ꯑꯣꯖꯥꯏ ꯃꯅꯥꯛꯇꯣ ꯑꯃ ꯍꯥꯏꯗꯤ ꯂꯥꯏꯛ ꯂꯥꯏꯛꯇꯝ ꯆꯠꯄꯗꯣ ꯑꯗꯨ ꯑꯗꯨꯗꯁꯨ ꯑꯃꯨꯛ ꯃꯥꯅ ꯀꯩ ꯑꯕꯥ ꯑꯌꯨꯛꯁꯤ ꯁꯨꯇꯤ ꯊꯥꯗꯣꯛꯑꯁꯦ ꯑꯗꯨꯒ ꯅꯨꯡꯗꯤꯟ ꯇꯧꯔꯁꯤ ꯑꯃꯨꯛ ꯇꯧꯈꯠꯂꯑꯦ ꯃꯥꯁꯨ ꯃꯥꯅ ꯄꯨꯡ ꯇꯔꯨꯛ ꯃꯈꯥꯏ ꯇꯧꯖ‌ꯦ ꯐꯥꯡꯖꯤꯟꯅꯔꯦ ꯑꯩ ꯖꯤꯝ ꯍꯥꯏꯗꯤ ꯁꯥꯟꯅꯕꯝ ꯑ ꯁꯥꯟꯅꯕꯝ ꯆꯠ ꯗꯨꯅ ꯐꯔꯗ‌ꯣ ꯁꯥꯟꯅꯕꯝ ꯆꯠꯔꯗꯤ ꯏꯁꯥ ꯐꯗꯣꯏꯕꯥ ꯂꯥꯏꯔꯤꯛ ꯇꯧꯕꯝ ꯆꯠꯂꯗꯤ ꯀꯣꯛ ꯂꯤꯡꯗꫭꯏꯕ ꯀꯣꯛ ꯂꯤꯡꯕꯗꯤ ꯂꯤꯡꯗꯕ ꯌꯥꯏꯀꯣ ꯂꯥꯏꯔꯤꯛ ꯆꯪꯉꯣꯏꯀꯣ ꯈꯪꯉꯦ ꯑꯗꯨꯏꯖꯨ
ꯑꯩꯅ ꯑꯃꯨꯛ ꯁꯥꯟꯅꯕ ꯃꯨꯛ ꯆꯠꯅꯤꯡꯉꯤꯕ ꯑꯩꯈꯣꯏ ꯕꯥꯗ ꯍꯥꯏꯔꯨꯔ ꯍꯥꯏꯗ꯭ꯔꯤꯕ ꯍꯥꯏꯔꯨꯔꯗꯤ ꯑꯃꯨꯛ ꯍꯥꯥ
ꯄꯨꯡ ꯑꯣꯟ ꯊ‌ꯣꯛꯄꯖꯤ
ꯄꯨꯡ ꯑꯣꯟꯊꯣꯛꯄꯖꯤ ꯌꯥꯔꯣꯏꯗꯤꯕ ꯍꯜꯂꯛꯄꯗꯣ ꯄꯨꯡ ꯃꯉꯥꯗ ꯑꯃ ꯍꯜꯂꯛꯀꯅꯤ ꯌꯨꯝꯗꯗꯤ
ꯎꯝ
ꯀꯥꯟꯗꯤ ꯁꯤꯗꯩ ꯆꯠꯂꯥꯔ‌ꯣꯏꯗꯥ ꯍꯥꯏꯗꯤ ꯋꯥꯔꯝꯅꯤꯅ ꯖꯤꯝꯗꯤ ꯋꯥꯔꯁꯨ ꯀꯩꯁꯨ ꯀꯥꯏꯗꯦ
ꯅꯪ ꯅꯥꯕꯗꯣ ꯀꯩꯝ ꯇꯧꯗꯕ꯭ꯔꯣ
ꯀꯩꯝ ꯍꯧꯖꯤꯛ ꯑꯗꯨ ꯍꯥꯏꯔꯁꯦ ꯍꯧꯖꯤꯛ ꯀꯔꯤꯝ ꯇꯧꯗ꯭ꯔꯦ ꯍꯥꯏꯕ ꯏꯁꯥꯁꯦ ꯅꯍꯥꯟꯒꯩꯗꯤ ꯅꯠꯇꯦꯌꯦ ꯅꯍꯥꯟꯒꯩꯗꯤ ꯌꯦꯟ ꯈꯤꯇꯪꯒ ꯆꯥꯕꯁꯦ ꯑꯅꯤꯔꯒ ꯆꯥꯁꯜꯂꯨꯗꯤ ꯅꯥꯕꯅꯦ ꯊꯕꯥꯛꯀ ꯊꯤꯛꯇꯅ ꯈꯣꯠꯇꯅ ꯇꯧꯕꯅꯦꯕ ꯍꯧꯖꯤꯛ ꯀꯔꯤꯝ ꯇꯧꯗ꯭ꯔꯦ ꯍꯥꯏꯕ ꯏꯁꯥꯁꯦ
ꯑꯗꯨꯅꯦꯍꯥꯏꯁꯦ ꯅꯪ ꯇꯟꯕꯩ ꯑꯣꯏꯔꯝꯅꯤ ꯑꯗꯨꯗꯤ ꯅꯥꯥꯍꯥꯟꯒꯩ ꯅꯥꯏꯗꯣ
ꯈꯪꯗꯦ ꯎꯝ
ꯍꯧꯖꯤꯛꯇꯤ ꯈꯔ ꯁꯥꯟꯅꯔꯝꯅꯤꯅ
ꯑꯩꯒꯤ ꯍꯛꯆꯥꯡ ꯁꯥꯖꯦꯜ ꯇꯧꯕꯗꯒꯤ ꯃꯅꯨꯡꯗ ꯌꯥꯎꯕ ꯇꯤꯟꯃꯤ ꯁꯥꯃꯤ ꯃꯌꯥꯝꯗꯣ ꯀꯟꯈꯠꯂꯛꯑꯕ ꯀꯩꯅꯣ ꯈꯪꯗꯦ
ꯎꯝ ꯎꯝ
ꯍꯥꯏꯒꯦ ꯇꯧꯕꯅꯦ ꯑꯗꯨ ꯏꯡ ꯏꯡ ꯑꯪꯒ꯭ꯔꯥꯖꯤꯗ ꯑꯣꯟꯗ꯭ꯔꯣꯕ
ꯍꯣꯏ ꯍꯣꯏ ꯍꯣꯏ ꯍꯣꯏ ꯍꯣꯏ ꯌꯥꯔꯦ ꯑꯩ ꯕꯥꯞ ꯇꯥꯏ
ꯀꯩ ꯍꯥꯢꯕ ꯑꯗꯨ ꯇꯧ ꯑꯗꯨ ꯇꯧꯕ ꯆꯥꯛ ꯊꯣꯡꯗ꯭ꯔꯤ ꯑꯩ ꯌꯦꯟ ꯂꯩꯔꯨꯁꯤꯔ ꯈꯟꯕꯅꯦ ꯑꯗ ꯄꯩꯁꯥ ꯄꯥꯝꯃꯨꯔꯦ
ꯎꯝ ꯅꫭꯏ ꯑꯗꯥꯏꯗꯗꯤ ꯀꯌꯥ ꯄꯤꯔꯤꯒꯦ
ꯎꯝ ꯄꯥꯋꯥꯗ
ꯍꯨꯝꯐꯨꯅ ꯍꯨꯝꯐꯨꯗꯤ ꯂꯩꯔꯦꯀꯣ ꯍꯨꯝꯐꯨ ꯃꯊꯪꯗꫭ ꯀꯌꯥ ꯍꯥꯏꯕ ꯍꯨꯝꯗꯔꯥ ꯍꯨꯝꯗꯔꯥ ꯅꯠꯇꯦ
ꯑꯝ
ꯀꯌꯥ ꯍꯥꯏꯕꯅꯣ
ꯌꯥꯡꯈꯩꯗ ꯀꯨꯟ ꯍꯥꯞꯆꯟꯕ
ꯑ ꯑ ꯑ ꯅꯪꯖꯨ ꯈꯪꯗ꯭ꯔꯕ ꯑꯥ
ꯍꯨꯝꯗ꯭ꯔꯥ
ꯄꯋꯥꯒ ꯑꯗꯨꯒ
ꯎꯝ
ꯄꯋꯥ ꯅꯠꯇꯕꯗꯣ ꯀꯩꯕ ꯑꯃ ꯄꯋꯥ ꯅꯠꯇꯕꯗꯣ ꯃꯅꯤꯄꯨꯔꯤ ꯂꯣꯟꯗ ꯈꯪꯗ꯭ꯔꯦ ꯀꯩꯍꯥꯏꯅꯣꯕ ꯑꯃꯗꯨꯗꯤ ꯑꯪꯒ꯭ꯔꯥꯖꯤ ꯀꯔꯤ ꯍꯥꯟꯖꯟꯅꯝꯅꯤꯀꯣ ꯑꯗꯨꯗꯨꯅ ꯆꯅꯤꯒ ꯍꯨꯝꯐꯨ꯫
ꯑꯣ ꯑꯣ ꯃꯥꯅ ꯃꯥꯜꯂꯦ ꯑꯈꯣꯏꯒ ꯑꯗꯨꯝ
ꯑꯗꯨ ꯌꯨꯝꯁꯥ ꯌꯨꯝꯁꯥꯗꯗꯤ ꯇꯥꯡ ꯉ ꯍꯣꯡꯕ ꯃꯥꯜꯂꯦ꯫
ꯍꯣꯡꯕꯃꯜꯂꯦ
ꯑꯥ
ꯑꯗꯣ ꯃꯣꯏꯗꯤ ꯁꯇꯔꯗꯦꯗꯔ ꯀꯩꯅꯣꯃ ꯑꯁ ꯊꯥꯡꯖꯗꯔ ꯀꯩꯅꯣꯝꯃ ꯍꯣꯡꯗꯥꯏꯅꯦ꯫
ꯑꯥ ꯍꯣ ꯑ ꯃ ꯑꯣꯏꯃꯥꯢꯗꯤ ꯊꯥꯡꯖꯔ ꯀꯩꯅꯣꯃꯗꯤ ꯑꯣꯏꯕꯅꯦ꯫
ꯑꯥ ꯅꯨꯃꯤꯠ ꯑꯃꯗ ꯍꯣꯡꯍꯟꯕꯅꯦ
ꯎꯝ ꯑꯗꯩ ꯑꯩ ꯈꯨꯋꯥꯏ ꯅꯣꯛꯅꯤꯡꯉꯤꯅ ꯃꯣꯏ ꯌꯨꯝꯁꯥꯒꯤ ꯀ ꯃꯣꯏ ꯌꯨꯝꯁꯥꯒꯤ ꯌꯦꯔꯨꯝꯗꯣ
ꯑꯥ
ꯌꯨꯝꯁꯥꯒꯤꯗ ꯌꯦꯔꯨꯝ ꯂꯩꯒꯦ ꯆꯪꯉꯦ ꯑꯗꯨ ꯌꯦꯔꯨꯝꯗꯨ ꯌꯣꯂꯝꯗ ꯋꯥꯅꯦ ꯑꯗꯨꯒ ꯃꯤ ꯑꯇꯣꯞꯄ ꯆꯪꯉꯒ ꯌꯨꯝꯁꯥꯒꯤꯗꯨ ꯌꯣꯜꯂꯝꯕ꯫
ꯃꯣꯏ ꯄꯨꯊꯣꯔꯛ ꯑꯝꯃꯔꯣꯏꯌꯦ
ꯎꯝ ꯗꯨꯀꯥꯟ ꯑꯃꯗ ꯆꯪꯉꯦ ꯑꯗꯣ ꯀꯦꯕꯦ ꯀꯃꯥꯏꯅ ꯇꯧꯕꯅꯣ ꯈꯪꯗꯦ꯫ ꯆꯪꯉꯛꯄꯗꯤ ꯄꯩꯁꯥꯖꯦ ꯂꯣꯏꯁꯟꯕ ꯌꯥꯝ ꯊꯨꯏ ꯍꯥꯏꯕ꯫
ꯊꯨꯕꯅꯦ ꯍꯧꯖꯤꯛꯀꯥꯟ ꯌꯥꯗꯕꯅꯦ ꯎꯝ ꯍꯧꯖꯤꯛꯀꯥꯟ ꯌꯥꯗꯕꯅꯦ ꯑꯗꯨꯒꯅꯦ ꯄꯤꯖꯥꯗꯣ ꯌꯥꯎꯔꯝꯗ꯭ꯔꯦ ꯀꯥꯏꯅꯒ ꯇꯥꯍꯧꯔꯤꯖꯥꯠꯂꯥ ꯀꯥꯏꯅꯒ ꯄꯥꯊꯣꯛꯎꯕꯖꯦ ꯄꯥꯊꯣꯛꯎꯕꯗꯖꯨ ꯑꯗꯨꯝ ꯍꯥꯏꯗꯤ ꯆꯞ ꯆꯥꯅ ꯂꯣꯏꯁꯜꯂꯝꯕꯅꯦ ꯍꯥꯏꯕ꯫
ꯑꯧ ꯑꯗꯨꯅꯦ
ꯇꯥꯍꯧꯕꯒ ꯅꯠꯇꯕꯅꯦ ꯍꯥꯏꯕ ꯃꯤꯅꯒ ꯂꯧꯈꯤꯕ ꯑꯝꯇ ꯑꯣꯏꯔꯝꯗꯝꯕꯅꯦ ꯏꯁꯥꯅ ꯂꯣꯏꯁꯤꯟꯈꯤꯕ ꯉꯥꯛ ꯑꯣꯏ ꯂꯩꯔꯝꯃꯅꯤ꯫
ꯑꯩ ꯑꯗꯨ ꯍꯥꯏꯔꯨꯔꯒ ꯍꯟꯗꯛ ꯆꯠꯇꯨꯏꯖꯦ ꯑꯃꯨꯛ ꯆꯠꯇꯤ ꯆꯠꯅꯤꯡꯕ ꯑꯩꯅ ꯇꯧꯖꯦ ꯄꯩꯁꯥꯥꯖꯨ ꯑꯃꯨꯛ ꯁꯤꯖꯤꯟꯅꯅꯤꯡꯗꯕ
ꯎꯝ ꯑꯗꯨꯅꯦ ꯑꯩꯖꯨꯅꯦ ꯑꯩ ꯅꯍꯥꯟ ꯎꯝ